ꯍꯜꯂꯣ ꯇꯥꯕ꯭ꯔꯣ ꯇꯥꯕ꯭ꯔꯣ
ꯇꯥꯔꯤꯌꯦ
ꯅꯨꯡꯉꯥꯏꯔꯤꯕ꯭ꯔꯣ ꯅꯪꯕꯨ ꯀꯃꯥꯏꯅ ꯇꯧꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯑꯩꯁꯦ ꯍꯟꯗꯛ ꯋꯥꯈꯜ ꯂꯥꯏꯅꯥ ꯅꯥꯏꯌꯦꯅꯦ ꯑꯩꯁꯦ
ꯀ ꯋꯥꯈꯜ ꯂꯩꯅꯥ ꯍꯥꯏꯕꯁꯦ ꯀꯔꯝꯕ ꯃꯈꯜꯒꯤ ꯋꯥꯈꯜꯗꯨꯅꯣ
ꯈꯂꯅꯥ ꯍꯥꯏꯁꯦ ꯅꯨꯡꯁꯤꯅꯉꯉꯒꯤ ꯋꯥꯈꯜ ꯂꯩꯅ ꯅꯨꯡꯁꯤꯅ ꯅꯣꯏꯒꯤ ꯋꯥꯈꯜ ꯅꯨꯄꯤꯒꯤ ꯋꯥꯈꯜ
ꯄꯥꯪꯗꯤ ꯄꯥꯈꯪꯁꯤꯡꯗꯤ ꯑꯗꯨꯃꯥꯏꯅ ꯇꯧꯗ꯭ꯔꯗꯤꯀꯣ ꯌꯥꯗ꯭ꯔꯕ ꯑꯗꯨ ꯋꯥꯈꯜ ꯑꯩꯅ ꯍꯥꯏ ꯁꯦ ꯅꯨꯄꯤ ꯀꯥꯏꯅꯕꯒꯤꯔ ꯅꯨꯄꯤꯒ ꯁꯥꯎꯅꯕꯒꯤꯔꯣ
ꯑꯩꯒꯤ ꯋꯥꯈꯜ ꯂꯩꯥꯏꯅꯥꯁꯦ ꯅꯨꯄꯤꯒ ꯀꯥꯏꯅꯕ ꯅꯠꯇꯕꯀꯣ
ꯎꯝ
ꯑꯩꯅ ꯃꯇꯝ ꯈꯔ ꯑꯩ ꯑꯩꯒꯤ ꯐꯦꯃꯤꯂꯤꯒꯤ ꯄ꯭ꯔꯣꯕ꯭ꯂꯦꯝꯗꯣ ꯈꯔ ꯂꯩꯕ ꯑꯩ ꯋꯥꯈꯜꯗꯣ ꯈꯔ ꯃꯊꯥ ꯆꯥꯕ ꯌꯦ ꯉꯥꯛꯇꯪ ꯃꯇꯝ ꯈꯔ ꯑꯩꯈꯣꯏꯒꯤ ꯕꯥꯅꯤ ꯋꯥꯔꯤ ꯆꯥꯛꯈꯨꯝꯁꯦꯅ ꯍꯥꯏꯕꯅꯦꯕ ꯑꯗꯨꯒ ꯇꯥꯕ꯭ꯔꯣ
ꯑ ꯇꯌꯦ ꯇꯌꯦ
ꯇꯥꯔꯕꯣ
ꯇꯌꯦ
ꯍꯜꯂꯣ
ꯇꯥꯏꯌꯦ ꯇꯥꯏꯌꯦ ꯇꯥꯗꯕ꯭ꯔꯣ ꯍꯜꯂꯣ ꯍꯜꯂꯣ ꯇꯥꯏꯌꯦ
ꯇꯥꯔꯕ
ꯇꯥꯏꯌꯦ ꯇꯥꯏꯌꯦ ꯇꯥꯏꯌꯦ ꯅꯪ ꯇꯥꯗꯕ꯭ꯔꯣ
ꯑꯦ ꯅꯪꯒꯤ ꯈꯣꯟꯖꯦꯜꯗ ꯑꯩ ꯇꯥꯛꯑꯗꯕ
ꯑꯣ ꯑꯩꯗꯤ ꯇꯥꯕ ꯅꯪꯗꯤ ꯇꯥꯕ꯭ꯔꯣ ꯇꯥꯕ꯭ꯔꯣ ꯍꯥꯏꯕꯗꯣ
ꯑꯗꯨꯏꯅꯤꯗ
ꯇꯥꯕꯔꯣ
ꯅꯪ ꯀꯔꯤ ꯍꯥꯏꯕ ꯀꯔꯤ ꯇꯧꯏꯦ ꯍꯥꯏꯕ ꯀꯔꯤ ꯀꯔꯤ ꯍꯥꯏꯕꯗꯣ ꯍꯂꯣ
ꯍ
ꯇꯥꯗꯕ꯭ꯔꯣ
ꯁꯠ
ꯍꯥꯥ
ꯑ
ꯀꯔꯤ ꯇꯧꯕ꯭ꯔꯣ ꯇꯥꯏꯌꯦ ꯇꯥꯏꯌꯦ ꯀꯩꯗꯧꯕ꯭ꯔꯣ ꯍꯥ ꯀꯔꯤ ꯇꯧꯔ ꯂꯩꯕ꯭ꯔꯣ ꯇꯥꯏꯌꯦ ꯀꯔꯤ ꯇꯧꯔ ꯂꯩꯕ꯭ꯔꯣ
ꯑ
ꯍꯥꯥ
ꯅꯣꯦ
ꯍꯜꯂꯣ ꯄꯥꯇꯕ꯭ꯔꯣ ꯍꯜꯂꯣ ꯇꯄ꯭ꯔꯣ ꯍꯜꯂꯣ ꯀꯩꯗꯧꯔꯦ ꯍꯥꯏꯕꯅꯣ ꯍꯜꯂꯣ ꯍꯥꯎ ꯀꯔꯤꯅꯣꯅꯦ ꯍ‌ꯦ ꯆꯩ ꯆꯥꯅꯤ ꯀꯔꯤ ꯇꯧꯋꯤ ꯍꯥꯏꯕꯅꯣ ꯑꯥ ꯇꯥꯕ꯭ꯔꯣ
ꯇꯥꯔꯦꯀꯣ
ꯑꯥ ꯇꯥꯔꯦ ꯀꯩꯗꯧꯔꯦ ꯍꯥꯏꯕꯅꯣ ꯅꯪ
ꯑꯁꯅꯦꯋꯥꯛꯇ ꯅꯨꯡꯉꯥꯏꯇꯕꯒꯤ ꯑꯩꯅ ꯑꯁ ꯀꯣꯏꯆ‌ꯦꯟ ꯆꯦꯜꯂꯤꯅꯦ
ꯍꯁ ꯑꯗꯨꯒꯤꯔꯥ ꯑꯩꯅ ꯍꯜꯂꯧ ꯇꯥꯕ꯭ꯔꯣ ꯀꯩꯗꯧꯕ꯭ꯔꯣ ꯍꯥꯏꯔꯒ ꯈꯨꯝꯗꯦꯅꯦ ꯅꯪꯅ ꯀꯩꯅꫭꯝ ꯉꯥꯡꯕꯗꫭ ꯇꯍꯧꯚꯥ‌ ꯑꯩꯁꯨꯨ
ꯍꯣꯏ ꯑꯩ ꯑꯥ ꯅꯦꯠꯋꯥꯛꯇꯨ ꯅꯨꯡꯉꯥꯏꯇꯕꯒꯤꯅꯦꯕ ꯑꯩꯅ ꯈꯨꯝꯗꯤ ꯈꯨꯝꯕꯅꯦꯕ
ꯑꯥ
ꯑꯗꯨꯒꯤꯅꯤꯗ
ꯑꯗꯨꯒꯤ ꯑꯣꯏꯔꯦ ꯅꯪ ꯆꯦꯜꯂꯦ ꯅꯕꯣꯛꯈꯣꯏꯗ ꯆꯦꯜꯂꯦ
ꯑꯗꯣ ꯅꯪ ꯌꯨꯝ ꯍꯣꯏ ꯅꯍꯥꯟꯗꯣ ꯂꯧ ꯂꯧ ꯆꯠꯕ ꯃꯇꯝꯗ ꯑꯩ ꯅꯪꯕꯨ ꯎꯕꯅꯤ ꯅꯪ ꯅꯪ ꯑꯃꯨꯛ ꯌꯨꯝꯗ ꯂꯩꯈ꯭ꯔꯥꯕ꯭ꯔꯥ
ꯑꯥꯎ ꯂꯩꯈ꯭ꯔꯦ
ꯑꯣ
ꯑꯗꯣ ꯑꯩꯁꯨꯀꯣ ꯑꯥ ꯑꯃꯨꯛ ꯆꯠ ꯑꯃꯨꯛ ꯂꯥꯛꯑꯦ ꯇꯧꯔ ꯂꯩꯌꯦ
ꯑꯣ ꯅꯪꯒꯤꯁꯦ ꯑꯃꯨꯛ ꯂꯥꯛꯄ ꯑꯃꯨꯛ ꯆꯠꯄ ꯇꯥꯔꯦꯅꯦ
ꯑ ꯍꯣꯏ
ꯑꯥ
ꯑꯗꯨ ꯎꯄꯥꯏ ꯂꯩꯇꯦ ꯅꯣꯏꯁꯨ ꯂꯧ ꯂꯣꯏꯔꯕ ꯅꯠꯇ꯭ꯔꯣ
ꯑꯩꯈꯣꯏꯒꯤꯗꯤ ꯍꯣꯏ ꯂꯣꯏꯔꯦ ꯂꯣꯏꯔꯦ ꯍꯥꯏꯇꯥꯔꯦ
ꯑꯣ ꯅꯪ ꯑꯗꯨꯗꯤ ꯅꯨꯡꯉꯥꯏꯔꯦ
ꯑꯩ ꯍꯧꯖꯤꯛ ꯃꯇꯝ ꯈꯔ ꯅꯨꯡꯉꯥꯏꯔꯦ ꯍꯥꯏꯇꯥꯔꯦ ꯑꯩꯗꯤ ꯃꯇꯝ ꯈꯔ ꯈꯛꯇꯅꯤ ꯍꯣꯏ
ꯑꯗꯨꯅꯦ ꯑꯗꯨꯗꯤꯀꯣ ꯑꯗꯨꯝ ꯅꯨꯡꯉꯥꯏꯇꯅ ꯂꯩꯕ ꯌꯥꯗꯦꯀꯣ
ꯑꯗꯨꯅꯦꯕ
ꯅꯨꯡꯉꯥꯏꯕ ꯑꯃꯨꯛ ꯅꯨꯡꯉꯥꯏꯇꯕ ꯇꯧꯕ ꯇꯥꯔꯦ
ꯑꯗꯨꯅꯦ ꯑꯗꯨ ꯅꫭꯏ ꯀꯔꯤ ꯑꯥ ꯑꯥ
ꯍꯥꯏꯌꯨ ꯍꯥꯏꯌꯨ ꯍꯥꯏꯌꯨ ꯍꯥꯏꯌꯨ ꯅꯪ ꯍꯥꯟꯅ ꯍꯥꯏꯌꯨ
ꯅꯣꯏ ꯀꯔꯤ ꯍꯦꯟꯖꯥꯡ ꯊꯣꯡꯉꯦ
ꯈꯪꯗꯦ ꯍꯋꯥꯏ ꯊꯣꯡꯉꯦ ꯍꯥꯏꯍꯧꯕꯅꯦ
ꯑꯣ ꯅꯣꯏꯗꯤ ꯇꯤꯚꯤꯗ ꯕꯣꯜ ꯌꯦꯡꯕ ꯅꯨꯡꯉꯥꯏꯅꯤꯅꯦ
ꯌꯦꯡꯗ꯭ꯔꯦ ꯑꯩꯈꯣꯏ ꯍꯟꯗꯛ ꯏꯊꯟꯗ ꯑꯣꯏꯕꯒꯤꯀꯣ
ꯐꯥꯏꯅ‌ꯦꯜꯁ ꯁꯅꯥꯔꯅꯤ ꯍꯣꯔꯦꯟ ꯁꯥꯟꯅꯕ ꯉꯝꯕꯗꯨꯅ ꯍꯌꯦꯡ ꯉꯔꯥꯡ ꯁꯅꯕ ꯐꯦꯁ ꯏꯁꯄꯦꯟꯒ ꯁꯥꯟꯅꯔꯅꯤ ꯉ ꯉꯝꯕꯗ ꯐꯥꯏꯅꯦꯜꯗ ꯁꯥꯟꯅꯔꯅꯤ
ꯏꯊꯟꯗ ꯌꯦꯡꯕꯅꯤꯅ ꯑ ꯏꯊꯟꯗ ꯌꯦꯡꯉꯦ
ꯍꯣꯏ
ꯐꯣꯟꯗ ꯑꯗꯨ ꯇꯤꯚꯤꯗꯗꯤ ꯏꯊꯟꯇ ꯑꫭꯏꯕꯅꯤꯅ ꯅꯨꯡꯉꯥꯏꯇꯦꯗꯅ
ꯍꯣꯏ
ꯑꯗꯨꯒꯤ ꯑꯗꯨꯒꯤ ꯑꯩꯅ ꯐꯣꯟꯗ ꯅꯨꯡꯉꯥꯏꯌꯦꯁ ꯌꯦꯡꯕ ꯅꯨꯡꯉꯥꯏꯕꯗꯤ ꯑꯗꯨ ꯉꯝꯕ ꯂꯣꯏꯔꯒ ꯀꯔꯤꯅꯣ ꯅꯣꯛꯄꯁꯤꯗꯤ ꯅꯣꯛꯄꯁꯤꯗꯤ ꯃꯣꯏ ꯄ꯭ꯔꯣꯔꯇꯨꯒꯥꯜꯒꯤ ꯐꯦꯟ ꯃꯌꯥꯝꯗꯣ
ꯑꯥ
ꯑꯩꯅ ꯀꯣ ꯐꯖꯅ ꯅꯣꯛꯄꯤꯈ꯭ꯔꯕ ꯏꯀꯥꯏꯕ ꯈꯪꯃꯟꯗꯕꯒꯤ ꯃꯣꯏꯁꯦ ꯃꯣꯏ ꯏꯀꯥꯏꯕꯗꯤ ꯈꯪꯗꯤ ꯈꯪꯗꯦꯀꯣ ꯑꯃꯗ ꯑꯃꯨꯛ ꯆꯣꯡ ꯑꯃꯨꯛꯇ ꯆꯣꯡ ꯑꯥ
ꯑꯃꯨꯛ ꯆꯣꯡ ꯆꯣꯡ ꯆꯣꯡ ꯇꯧꯔꯕꯅꯦꯕ ꯃꯣꯏꯗꯣ ꯆꯣꯡ ꯆꯣꯡꯉꯒ ꯏꯁꯇꯦꯇꯁ ꯊꯝꯕꯗꯨꯣ ꯒꯦꯝ ꯂꯣꯏꯔꯀꯥꯟꯗꯅ ꯏꯁꯇꯦꯇꯗꯣ ꯂꯣꯏ ꯗꯤꯂꯦꯠ ꯇꯧꯈꯤꯕ
ꯑꯣ ꯑꯗꯨꯅꯦ ꯑꯩ ꯅꯣꯛꯅꯤꯡꯉꯤꯕ ꯃꯣꯏꯁꯦ ꯍꯦꯟꯗꯤ ꯍꯦꯟꯃꯜꯂꯦ ꯑꯩꯅ ꯅꯣꯏ ꯏꯀꯥꯏꯕꯁꯨ ꯍꯦꯟꯃꯜꯂꯦ ꯏꯀꯥꯏ ꯏꯀꯥꯏꯗꯕ꯭ꯔꯣ ꯏꯀꯥꯏ ꯏꯀꯥꯏꯕ ꯈꯔ ꯈꯔ ꯈꯪꯉꯨꯅꯦ ꯑꯩꯅ ꯍꯥꯏꯕꯤꯕ ꯑꯁ ꯑꯩ ꯉꯔꯥꯡ ꯀꯣ ꯕꯣ ꯌꯦꯡꯕ ꯂꯣꯏꯔꯒ ꯄꯣꯔꯇꯨꯒꯥꯜ ꯐꯦꯡꯈꯣꯏꯒ ꯈꯟꯅꯕꯗ ꯅꯣꯛꯄꯁꯤꯗꯤ ꯅꯣꯛꯄꯁꯤꯗꯤ ꯑꯥ
ꯍꯣꯏ
ꯅꯨꯡꯗꯥꯡꯗꯨꯒꯣ ꯅꯨꯡꯗꯥꯡꯗ ꯏꯊꯟꯇ ꯑꯗꯨꯝ ꯅꯣꯛꯑ ꯂꯩꯔꯕ
ꯑꯣ ꯅꯪꯁꯦ ꯇꯨꯝꯗꯤꯕꯤꯗ ꯇꯨꯝꯗꯕꯤꯗ ꯅꯣꯛꯑꯒ ꯅꯣꯛꯑꯒ ꯇꯨꯝꯕ ꯇꯥꯔꯦꯅꯦ ꯑꯗꯨꯗꯤ ꯇꯕ꯭ꯔꯣ ꯇꯥꯕ꯭ꯔꯣ ꯍꯔꯣ
ꯍꯜꯂꯣ
ꯇꯥꯕ꯭ꯔꯣ ꯃꯩ ꯃꯨꯠꯈ꯭ꯔꯦꯀꯣ ꯇꯥꯕ꯭ꯔꯣ ꯍꯜꯂꯣ ꯇꯥꯕ꯭ꯔꯣ ꯌꯥꯗ꯭ꯔꯦꯗ ꯉꯁꯤꯁꯦ ꯍꯜꯂꯣ ꯑꯝ ꯁꯣꯔꯤ ꯇꯥꯕ꯭ꯔꯣ
ꯍꯜꯂꯣ ꯑꯁ ꯍꯧꯖꯤꯛ ꯇꯣ ꯃꯩ ꯃꯨꯠꯈ꯭ꯔꯕ ꯑꯩꯗꯣ ꯎꯄꯥꯏ ꯂꯩꯇ꯭ꯔꯕ ꯑꯁ ꯃꯠ ꯊꯛꯇ ꯆꯦꯂꯤꯍꯦ
ꯑꯣ ꯅꯪ ꯁꯨ ꯆꯦꯜꯂꯦ
ꯑꯩꯁꯨ ꯆꯦꯜꯂꯦ ꯋꯥꯏꯐꯥꯏ ꯀꯟꯅꯦꯛ ꯇꯧꯕꯅꯤꯅ ꯑꯗꯨ ꯍꯧꯖꯤꯛ ꯋꯥꯏꯐꯥꯏ ꯃꯨꯠꯈ꯭ꯔꯕꯅꯤꯅ ꯅꯦꯋꯥꯛ ꯌꯥ
ꯍꯣꯏ
ꯆꯦꯟꯗ꯭ꯔꯗꯤ ꯌꯥꯗ꯭ꯔꯕ
ꯑꯗꯣ ꯎꯝ ꯍꯣꯏ ꯑꯩꯁꯨ ꯉꯁꯥꯏꯗꯨ ꯆꯦꯜꯂꯦꯕ ꯌꯨꯝꯗ ꯂꯩꯕꯗꯩ ꯄꯣꯛꯀꯣꯏꯗ ꯀꯣ ꯆꯦꯜꯂꯒ ꯍꯁ ꯄꯣꯠ ꯂꯧꯕ ꯆꯞꯅꯦꯕꯥ ꯑꯩꯒꯤꯗꯤ ꯍꯧꯖꯤꯛꯀꯤ ꯑꯣꯏꯅꯗꯤ ꯑꯗꯨꯝ ꯌꯥꯏ ꯍꯣꯏ ꯍꯣꯁꯄꯣꯠꯂꯧꯕꯟꯅꯤ ꯍꯣꯏ
ꯔꯤ ꯃꯥꯏ ꯃꯨꯠꯈ꯭ꯔꯗꯤ ꯌꯥꯗꯦꯕ
ꯍꯥ ꯌꯥ
ꯑꯗꯨꯒꯤ ꯍꯥꯏꯕꯗꯤ ꯅꯤꯋꯥꯛꯇꯣ ꯑꯩꯈꯣꯏꯗꯣ ꯆꯣꯔꯣꯛ ꯃꯈꯥ ꯑꯣꯏꯕꯅꯤꯅ ꯅꯦꯠꯋꯥꯛꯇꯣ ꯌꯥꯝ ꯅꯨꯡꯉꯥꯏꯇꯦꯕ ꯑꯗꯨꯒꯤ ꯆꯦꯂꯤꯅꯦ ꯑꯩꯗꯣ ꯆꯠꯂꯦ ꯃꯊꯛ ꯔꯣꯝꯒꯤ ꯃꯊꯛꯀꯤ ꯌꯨꯝꯗꯣ ꯑꯗꯨꯗ ꯆꯦꯜꯂꯦ ꯅꯦ ꯑꯩꯁꯨ ꯍꯟꯗ꯭ꯔꯦꯠ ꯃꯤꯇꯔꯦꯖ ꯆꯦꯟꯕꯅꯦ ꯎꯄꯥꯏ ꯂꯩꯇꯕꯒꯤ ꯇꯧ ꯇꯠꯄ ꯇꯠꯄ ꯌꯥꯗꯝꯅꯤꯅ ꯀꯣ
ꯍꯣꯏ
ꯑꯗꯨꯒꯤ ꯑꯩꯅ ꯄꯥꯝꯃꯨꯕ ꯑꯗꯨꯒꯤꯅꯤꯗ ꯇꯧꯔꯤꯁꯦ ꯈꯪꯗꯦ
ꯑꯗꯣ ꯅꯅꯥꯎꯅꯨꯄꯤꯗꯣ ꯇꯥꯄ꯭ꯔꯣ ꯅꯅꯥꯟꯄꯤꯗꯣ ꯉꯔꯥꯡ ꯉꯔꯥꯡ ꯏꯕꯥꯅꯤ ꯃꯦꯁꯦꯁ ꯊꯅꯏꯕ ꯃꯥꯁꯨ ꯇꯧꯔꯛꯀꯦ ꯑꯩꯁꯨ ꯇꯧꯔꯛꯀꯦ ꯁꯤꯅꯤ ꯃꯥꯁꯨ ꯇꯧꯔꯛꯄ ꯌꯥꯗꯕ ꯑꯩꯁꯨ ꯇꯧꯔꯛꯄ ꯌꯥꯗꯦ ꯐꯗꯕ ꯉꯔꯥꯡꯗꯣ ꯍꯥꯏꯗꯤ ꯀꯩ ꯀꯩꯅꯣ ꯑꯗꯨꯝ ꯍ
ꯃꯥ ꯗꯣ ꯈꯔ ꯄꯪꯖꯕꯅꯦ
ꯉ ꯈꯔ ꯄꯪꯕ꯭ꯔꯥ
ꯈꯔ ꯄꯪꯉꯦ ꯑꯗꯨꯝ ꯅꯣꯛꯍꯜꯂꯦ ꯍꯥꯏꯌꯦ ꯋꯥꯔꯤ ꯁꯥꯟꯅꯅꯤ ꯍꯥꯏꯅ ꯂꯩ
ꯑꯣ ꯑꯗꯨꯝ ꯅꯣ ꯅꯣꯑꯒ ꯂꯩꯕ
ꯃꯃꯥꯟꯅꯕꯤ ꯈꯔ ꯑꯃꯨꯕꯗꯧ ꯈꯔ ꯌꯦꯟꯗꯅꯥ ꯕꯖꯥꯔꯗ ꯂꯩꯕꯗꯣ
ꯃꯥꯟꯅꯕ ꯈꯔ ꯃꯨꯕ ꯍꯥꯏꯁꯦ ꯑ ꯑꯠꯇ ꯀꯗꯨꯔꯥ ꯊꯀꯤꯗꯨꯔꯥ ꯑꯣ ꯈꯉꯤ ꯈꯪꯉꯤ ꯑ
ꯃꯥꯒꯗꯤ ꯁꯥꯟꯅꯕ ꯃꯥꯜꯂꯦ ꯁꯥꯟꯅꯕꯗ ꯑꯗꯨꯝꯗ
ꯑꯗꯨꯗ ꯅꯦ ꯍꯜꯂꯣ ꯇꯥꯕ꯭ꯔꯣ ꯅꯪꯒꯤ ꯃꯛꯁꯨ ꯇꯥꯗꯕ ꯃꯥꯜꯂꯦ
ꯍꯥꯏꯌꯦ ꯑꯣ
ꯑꯧ ꯇꯥꯕ꯭ꯔꯣ
ꯅꯦꯋꯥ ꯑꯃꯨꯛ ꯌꯥꯗ꯭ꯔꯕꯣ
ꯈꯪꯗꯦ ꯑꯩꯗꯤ ꯑꯃꯨꯛ ꯇꯥꯔ ꯑꯃꯨꯛ ꯇꯔ
ꯑ ꯑꯩ ꯑꯩꯒꯤꯁꯨ ꯑꯗꯨꯃꯥꯏꯅ ꯇꯧꯔ ꯂꯩꯕ ꯑꯗꯨꯅꯤ
ꯑ
ꯎ ꯑꯃꯨꯛ ꯇꯥꯏꯌꯦ ꯑꯃꯨꯛ ꯇꯥꯗꯦ ꯉꯁꯤꯁꯦ ꯌꯥꯝ ꯀꯩꯅꯣ ꯇꯧꯋꯦ ꯏꯕꯥꯅꯤꯗ ꯌꯦꯛꯄ ꯌꯥꯃꯤꯀꯣ
ꯍꯣꯏ ꯌꯥꯝ ꯌꯦꯜꯂꯦ ꯃꯣꯏꯗꯣ ꯉꯁꯤ ꯃꯥꯏ ꯂꯥꯛꯑꯁꯤ
ꯑ ꯑꯗꯨꯗꯅꯦ ꯑꯣ ꯑꯗꯨꯗꯤ ꯅꯣꯏ ꯌꯨꯝꯗꯁꯨ ꯅꯨꯡꯉꯥꯏꯇꯕ꯭ꯔꯣ
ꯑꯩꯈꯣꯏ ꯌꯨꯝꯗꯤ ꯅꯨꯡꯉꯥꯏ ꯑꯗꯨꯕꯨ ꯃꯥꯏꯃꯨꯛ ꯈꯔꯗꯤ ꯌꯥꯗꯕ ꯍꯥꯏꯇꯥꯔꯦꯅꯦ
ꯑ ꯍꯣꯏꯁꯨ ꯀꯩꯅꯣꯗꯤꯛ ꯌꯥꯗꯦ ꯗꯇꯥꯗꯤ ꯌꯥꯗꯦ ꯋꯥꯏꯐꯥꯏꯗꯤ ꯌꯥꯕ ꯅꯦꯠꯋꯥꯥꯛꯛꯇꯣ
ꯑꯣ ꯋꯥꯏ ꯐꯥꯏꯗꯤ ꯌꯥꯏꯑꯕ ꯑꯗꯨꯗꯤ ꯅꯨꯡꯉꯥꯏꯅꯤꯅꯦ ꯑꯗꯨꯗꯤ ꯑꯣ ꯃꯥꯏ ꯂꯥꯛꯑꯦ ꯃꯥꯏ ꯂꯑꯦ ꯑ ꯂ ꯃꯥꯕ ꯑꯩꯁꯤꯌꯥꯪ ꯈꯥꯝ ꯂꯩꯈꯝ
ꯗꯦꯝꯃ ꯃꯥꯏ ꯂꯥꯛꯑꯦ
ꯑ
ꯍꯧꯖꯤꯛꯇꯤ ꯅꯨꯡꯉꯥꯏꯔꯅꯤ ꯈꯔ
ꯅꯪ ꯑꯃꯨꯛ ꯆꯦꯜꯂꯅꯤ ꯑꯗꯨꯗꯤ
ꯑꯁ ꯃꯈꯥꯔꯣꯝ ꯆꯦꯟꯕꯅ ꯐꯥꯗꯣꯏ ꯃꯥꯜꯂꯦ ꯍꯥꯏꯕꯗꯤ ꯃꯊꯛꯨꯛ ꯂꯣꯝꯗ ꯂꯦꯞꯄꯒ ꯇꯧꯕꯤꯗꯨꯗꯤ ꯅꯨꯡꯉꯥꯏꯇꯦꯗꯅ
ꯍꯣꯏ ꯃꯤꯅ ꯎꯕ ꯀꯥꯟꯗ ꯁꯤ ꯅꯨꯄꯤꯁꯤ ꯌꯥꯝꯅ ꯑ ꯃꯤꯅ ꯎꯕ ꯀꯥꯟꯗ ꯁꯤ ꯅꯨꯄꯤꯁꯦ ꯅꯨꯄꯥꯒ ꯋꯥꯔꯤ ꯆꯥꯕ ꯃꯥꯜꯂꯦ ꯑꯗꯨꯝ ꯈꯟꯅꯦꯕ
ꯍꯣꯏ ꯃꯤꯁꯦ ꯌꯥꯝ ꯂꯥꯟꯅ ꯈꯟꯒꯜꯂꯤꯗꯅ ꯍꯧꯖꯤꯛ ꯉꯥꯟ ꯅꯤꯀꯣ ꯑꯗꯨꯒꯤ ꯑꯩꯁꯨ ꯑꯩ ꯅꯃꯥꯟꯅꯕ ꯑꯃ ꯀꯩꯅꯣꯗ ꯀꯩꯅꯣꯗꯣ ꯑꯗꯨꯗꯣ ꯃꯥꯗꯤ ꯇꯧꯗ꯭ꯔꯕꯖꯥꯠꯔꯣ
ꯃꯥ ꯀꯩꯅꯣ ꯅꯨꯄꯤꯔ ꯅꯨꯄꯥꯔ ꯒꯦꯃꯟ ꯇꯥꯕꯗꯨ ꯅꯠꯇ꯭ꯔꯣ ꯑꯗꯨꯔꯣ
ꯑ ꯑꯥꯎ
ꯅꯨꯄꯤꯔ ꯅꯨꯄꯥꯔ ꯒꯌꯥꯃꯟ ꯇꯥꯗꯕꯗꯨꯀꯣ
ꯑꯍꯣꯏ
ꯃꯥ ꯍꯟꯗꯛ ꯇꯧꯗꯕ ꯃꯥꯜꯂꯦ ꯃꯥꯒꯤꯗꯣ ꯇꯧꯕ ꯌꯥꯗꯦꯅ ꯍꯥꯏꯕꯒꯨꯝ ꯇꯧꯋꯦ
ꯑꯣ ꯂꯣꯏꯈ꯭ꯔꯕꯒꯤ ꯑꯣꯏꯔꯝ ꯃꯤ ꯃꯥꯒꯤꯗꯣ
ꯃꯥꯏꯗꯨ ꯂꯣꯏꯔꯦ ꯑꯩꯁꯨ ꯑꯩꯁꯨ ꯀꯩꯅꯣ ꯑꯃ ꯇꯧꯕꯅꯦꯕꯀꯣ
ꯑꯥ
ꯑꯁ ꯑꯗꯨꯕꯨ ꯑꯩ ꯑꯁ ꯑ ꯑꯩꯁꯨ ꯈꯪꯗꯦ
ꯃꯥꯁꯦ ꯀꯣꯏꯕꯅꯤꯅꯀꯣ ꯇꯁꯨ ꯀꯩꯅꯣ ꯇꯧꯁꯨ ꯃꯇꯝꯁꯨ ꯂꯩꯔꯝꯃꯔꯣꯏ ꯃꯃꯥꯟꯅꯕ ꯈꯣꯏꯒ ꯂꯥꯡꯉꯒ ꯆꯠꯂꯝꯂꯤꯕ
ꯍꯣꯏ ꯃꯥꯅ ꯊꯥꯒꯠꯂꯛꯄꯗꯣ ꯑꯩꯅ ꯑꯗꯨꯝ ꯃꯦꯟꯁꯟ ꯇꯧꯕꯅꯦ ꯃꯥꯋꯣ ꯑꯣ
ꯑꯩꯁꯨ ꯅꯍꯥꯟꯗꯣ ꯀꯣꯏꯕ ꯆꯠꯄꯒꯤꯀꯣ ꯃꯇꯝ ꯂꯩꯇꯦꯕ ꯏꯃꯥꯟꯅꯕꯤ ꯈꯣꯏꯅ ꯑꯗꯨꯝ ꯁꯥꯎꯋꯦꯕ ꯋꯥꯔꯤ ꯁ ꯉꯝꯍꯜꯂꯦ ꯀꯔꯤꯔꯣ ꯃꯤꯒꯤ ꯀꯩꯅꯣ ꯃꯅꯥꯛꯇ ꯂꯩꯕ ꯂꯥꯛꯑꯒ ꯋꯥꯔꯤ ꯑꯗꯨꯝ ꯁꯥꯟꯅꯔꯤꯁꯤꯦ ꯀꯩꯒꯤꯅꯣ ꯌꯥꯝ ꯆꯩꯕꯅꯦ ꯀꯩꯅ ꯀꯣ ꯐꯣꯟ ꯂꯥꯛꯑꯦ ꯐꯣꯟ ꯂꯥꯛꯑꯦ ꯑꯗꯨꯝ ꯆꯦꯟꯊꯣꯛꯄ
ꯑꯥ
ꯑꯩꯁꯨ ꯑꯗꯨꯒꯤ ꯎꯄꯥꯏ ꯂꯩꯇꯦꯗꯕ ꯍꯣꯜꯂꯛꯑꯦ ꯍꯣꯜꯂꯛꯑꯦ ꯍꯥꯏꯅ ꯃꯤ ꯋꯥꯔꯤ ꯁꯥꯟꯅꯔ ꯂꯩꯔꯁꯨ ꯑꯗꯨꯝ ꯆꯦꯟꯊꯣꯛꯄꯒꯤ ꯃꯣꯏꯗ ꯁꯥꯎꯏꯕ ꯑꯩꯅ ꯃꯋꯥ ꯂꯧꯕꯤꯗꯕ ꯑꯗꯨ